ꯍꯜꯂꯣ ꯏꯇꯥꯎꯕꯤ
ꯅꯨꯡꯉꯥꯏꯔꯤꯕ꯭ꯔꯣ
ꯅꯨꯡꯉꯥꯏꯔꯤꯌꯦ ꯏꯇꯥꯎ
ꯆꯥꯛꯆꯔꯕ꯭ꯔꯣ
ꯇꯥꯎ ꯆꯥꯗ꯭ꯔꯤꯗ ꯏꯇꯥꯎꯗꯤ ꯆꯥꯔꯕ꯭ꯔꯣ
ꯊꯦꯡꯉꯦ ꯑꯩꯗꯤ ꯆꯥꯔꯦ
ꯀꯔꯤ
ꯉꯁꯤꯗꯤ ꯁꯧꯒꯔ꯭ꯤ ꯑꯣꯏꯟ ꯇꯧꯋꯦ
ꯑꯣ ꯁꯧꯔꯤ ꯍꯥꯎꯕꯅꯤ ꯏꯇꯥꯎ ꯃꯍꯤꯗ
ꯍꯣꯏ ꯁꯥꯕꯅꯤꯅꯕꯨꯛꯀꯣ ꯁꯧꯕꯤꯅ ꯐꯩꯕ ꯑꯥ ꯊꯕꯛ ꯑꯗ ꯂꯩꯌꯦ
ꯆꯠ ꯇꯥꯎ ꯑꯩꯗꯤ ꯐꯃꯨꯡꯗꯁꯨ ꯍꯤꯞꯄ ꯂꯩꯔꯝꯕꯅꯤꯗ
ꯀꯣꯂꯦꯖ ꯆꯠꯇꯔ꯭ꯕꯣ ꯍꯥꯏꯁꯦ
ꯀꯣꯂꯦꯖ ꯑꯁꯤꯗꯤ ꯀ꯭ꯂꯥꯁ ꯂꯩꯇꯦ ꯍꯣꯔꯦꯟ ꯩꯀꯩꯅꯣ ꯀꯨꯏꯖ ꯂꯩ ꯄꯨꯡ ꯇꯔꯨꯛꯇ
ꯑꯁꯤ
ꯑꯗꯨ ꯂꯩꯕ ꯅꯨꯡꯉꯥꯏꯕ꯭ꯔꯣ
ꯍ ꯍꯣꯁꯇꯦꯜ ꯂꯩꯕ ꯍꯥꯏꯔꯣ ꯅꯨꯡꯉꯥꯏꯒꯍꯪ ꯉꯁꯤ ꯏ ꯑꯔꯥꯡꯗꯤ ꯅꯨꯡꯉꯥꯏ ꯍꯥꯏꯗꯤ ꯉꯥꯔꯁꯤ ꯉꯔꯥꯡ ꯅꯣꯡ ꯈꯔ ꯇꯥꯏ ꯑꯗꯨꯅ ꯈꯔ ꯅꯨꯡꯉꯥꯏ ꯇꯥꯕ꯭ꯔꯣ
ꯅꯣꯡ ꯇꯥꯗꯦꯅꯦ ꯄꯠꯂꯤ ꯄꯠꯂꯤ ꯆꯨꯔꯒ ꯀꯣꯛ ꯂꯦꯞꯈꯤꯕꯗꯣ
ꯑꯣ ꯑꯦ ꯃꯅꯤ
ꯑꯁ ꯑꯗꯨꯝ ꯄꯨꯡꯂꯩ ꯂꯩꯔꯤꯗ
ꯑꯣ ꯄꯡꯂꯩ ꯂꯩꯕꯣꯏꯔꯦ ꯀꯔꯤꯅꯣ ꯄꯡꯂꯩꯗꯣ
ꯀꯃꯥꯏꯅ ꯍꯥꯏꯅꯤ ꯋꯥꯔꯤꯒꯥꯟꯗꯣ
ꯄꯤꯟꯒ ꯄꯨꯟꯗꯔ꯭ꯕꯣ
ꯄꯨꯨꯟꯗꯦ
ꯑꯥ ꯀꯤꯔꯤꯟꯗꯣ ꯑꯩꯟ ꯉꯥꯁꯥꯏ ꯃꯉꯣꯟ ꯐꯣꯟ ꯇꯧꯔꯛꯇꯦ ꯍꯥꯏꯒꯤꯝꯅꯤ
ꯎꯝ
ꯏꯩꯀꯜ ꯊꯕꯛꯁꯤ ꯂꯝꯗꯧ ꯋꯥꯅ ꯅꯨꯃꯤꯠ ꯑꯣꯏꯖꯔꯕ ꯀꯌꯥꯅ꯭ꯔꯒꯦ
ꯃꯉꯥ ꯃꯉꯥ ꯇꯧꯈꯔꯦ ꯃꯥꯏ
ꯃꯉꯥ ꯃꯉꯥ ꯑꯪ ꯇꯧꯕ ꯌꯥꯝ ꯂꯩꯗꯥ ꯍꯥꯏ
ꯂꯩꯕꯅꯦ ꯑꯦꯀꯥꯎꯟ ꯑꯅꯤꯔ ꯄꯥꯏꯕꯅꯦꯦ
ꯗ꯭ꯔꯥꯏꯚꯔ ꯉꯥꯡꯅꯅꯦ ꯌꯥ ꯇ ꯌꯥꯝ ꯄꯜꯂꯣ ꯅ
ꯏꯣ ꯍꯥꯏꯔꯑꯕꯝꯗ
ꯗꯪꯒꯤ ꯅꯀꯔ
ꯀꯅꯥꯕꯦꯁꯥ ꯅꯕꯦ
ꯆꯉ ꯆꯗꯕ
ꯀꯅꯥꯒꯥ
ꯉ
ꯑꯣ ꯂꯤꯖꯁ ꯄꯥꯏꯕ꯭ꯔꯣ ꯑꯁ ꯑꯩꯁꯨ ꯌꯥꯔꯦ ꯆꯞ ꯆꯥꯔꯦ
ꯏꯁꯤꯡꯗꯣ ꯍꯪꯉꯣꯏꯍ ꯃꯆꯤ ꯑꯃ ꯃꯅꯥ ꯑꯣꯏꯕꯅꯤ ꯑꯗꯨꯅꯪ ꯌꯥꯗꯕꯅꯤ ꯃꯥꯗꯤ ꯅꯍꯥꯟ ꯃ ꯂꯩꯇ꯭ꯔꯤꯅꯦ ꯁꯥꯟꯅ
ꯍꯣꯏ ꯑꯗꯨꯕꯨ ꯀꯔꯤ ꯇꯧꯔꯤꯅꯣ ꯃꯥꯕꯣ
ꯇ ꯑꯣꯏ ꯑꯦ ꯑꯗꯨ ꯀꯗꯅ ꯃꯦ ꯁꯣꯔ ꯀꯣꯂꯦꯖꯇꯨ ꯑꯣꯏꯈꯤꯅ ꯌꯥꯝ ꯐꯩꯗ ꯀꯣꯂꯦꯖꯇꯨ ꯑꯣꯏꯗꯔꯅ ꯋꯥꯑꯦ
ꯑꯣꯏꯏ
ꯅꯁꯦ ꯀꯔꯝ ꯀꯥꯟ ꯂꯣꯏꯗꯣꯏꯕ
ꯊ ꯃꯊꯪ
ꯌꯨꯝ ꯀꯧꯝ ꯀꯥ ꯊꯣꯛꯇꯣꯏꯅꯣ
ꯁꯦꯝꯦꯝꯕꯔꯗꯦ ꯊꯂꯛꯒꯅꯤ
ꯑꯦ ꯗꯤꯁꯦꯝꯕꯔ ꯂ ꯀꯥꯥꯛꯆ ꯌꯥꯔꯦꯒꯩꯅ
ꯑꯗꯨ ꯏꯗꯔꯦ ꯑꯦ ꯍ ꯇꯥꯔ ꯄꯨꯊ ꯐꯗ ꯍ ꯍ ꯍꯛꯇꯣ ꯊꯒꯗꯔꯁ
ꯅꯤꯡꯊꯝꯊꯥꯍꯅꯤꯌꯦ ꯅꯨꯡꯉꯥꯏꯅꯤꯌꯦ
ꯍ
ꯍꯥꯏꯗꯤ ꯐꯖꯕ ꯍꯦꯜꯂꯤꯗꯅ ꯅꯤꯡꯊꯝꯊꯥꯅꯅꯦ
ꯏꯁꯩꯁ ꯂꯣꯛꯇꯥꯛ ꯇꯒ ꯑꯛꯇ ꯈꯣꯍꯤ ꯇꯣꯞꯀꯗ ꯍꯧꯅꯦ ꯀꯩꯅꯣꯗꯣ ꯄꯗꯣ ꯍꯪ
ꯑꯥ
ꯑꯗꯨ ꯑꯃꯨꯛꯇꯪ ꯇꯧꯁꯦ ꯍꯥꯏꯕꯔꯥ ꯗꯨꯅꯦ ꯍꯥꯏꯁꯦ ꯁꯠ ꯌꯥꯉꯣꯏ ꯆꯠꯂꯗ ꯈꯣꯏ ꯈꯔꯥ
ꯂꯦꯛꯊꯔꯨꯔꯕ ꯈꯣꯏꯒꯥ ꯊꯗꯅ
ꯑꯗꯨ ꯑꯇꯩꯗꯤ ꯈꯣꯏ ꯊꯥꯅꯤꯡꯃꯟ ꯌꯥꯗꯕꯅꯤ
ꯍꯩꯕꯨ ꯍꯩꯕ꯭ꯔꯥꯅꯦ ꯅꯡꯕꯨ
ꯏꯁ
ꯗꯏꯅꯤꯅꯥ ꯅꯥꯕ ꯁꯥꯎꯕꯁꯤꯗꯤ ꯂꯣꯏꯔꯦ
ꯑꯈꯣꯏꯃꯩ ꯆꯦꯟ ꯆꯦꯟꯇꯅ ꯐꯥꯠꯇꯣꯛꯄꯗꯕ
ꯍꯣꯏ ꯅꯣꯡꯃ ꯅꯪ ꯌꯥꯎꯕ ꯌꯥꯎꯗ꯭ꯔ ꯀꯥꯎꯈ꯭ꯔꯦꯀꯣ ꯅꯥꯕ ꯔꯖꯤꯞꯅ ꯇꯧꯔ ꯂꯩꯕ ꯍꯥꯏꯇꯥꯔꯦ ꯊꯣꯡꯉ ꯂꯩꯕ ꯑꯩꯅ ꯉꯥꯁꯨ ꯈꯣꯏ ꯆꯣꯞꯄ ꯍꯥꯏꯇꯥꯔꯦ ꯍꯣꯏ ꯑꯅꯤ ꯑꯍꯥꯟꯕꯗꯥ ꯑꯝꯇ ꯊꯨꯔꯝꯗꯦꯕꯥ ꯑꯗꯩꯗꯤ ꯑꯃ ꯁꯠ ꯊꯨꯍꯧꯔꯦ ꯑꯗꯩ ꯃꯊꯪ ꯃꯊꯪ ꯊꯨꯒꯠꯂꯛꯄꯅꯦ ꯑꯗꯨꯒ
ꯎꯝ
ꯑꯃꯁ ꯀꯩꯅꯣ ꯇꯧꯔꯣꯏꯗ꯭ꯔꯤꯉꯩꯗ ꯑꯃꯒꯤ ꯉꯥ ꯂꯧꯊꯣꯛꯄ ꯑꯃꯃꯨꯛ ꯊꯣꯏꯖꯤꯜꯂꯛ ꯊꯨꯖꯤꯜꯂꯛꯄꯅꯤꯅ ꯑꯁ
ꯃꯥ ꯊꯣꯂꯛꯑꯗꯤ ꯆꯞ ꯆꯥꯕꯅꯦ ꯑꯗꯨꯝ ꯈꯣꯏ ꯗꯥꯒꯤ ꯃꯇꯝꯗꯀꯣ ꯂꯣꯛꯇꯥꯛꯇ ꯑꯣꯏꯅ ꯊꯥꯔꯥꯁꯤ ꯃꯊꯪꯗꯤ ꯍꯥꯥ ꯍꯜꯂꯣ
ꯑꯗꯣ ꯑꯗꯨꯝ ꯊꯕꯛ ꯏꯟꯒꯥꯡ ꯇꯧꯔꯒ ꯑꯗꯨꯝ ꯂꯩꯕ꯭ꯔꯥ ꯀꯃꯥꯏ ꯀꯃꯥꯏ ꯇꯧꯔꯒ
ꯅꯣꯝꯗ꯭ꯔꯗꯤ ꯀꯩꯗꯧꯅꯤ
ꯑꯣ ꯇꯥꯎꯋꯦ ꯊꯕꯛ ꯐꯩꯅꯦ ꯑꯗꯨꯅ ꯍꯦꯟꯅ ꯐꯩꯗ ꯒ꯭ꯌꯥꯟ ꯇꯥꯅ ꯀꯣ ꯂꯩꯕꯗ
ꯀꯥꯏ ꯒꯌ꯭ꯥꯟ ꯇꯥꯗꯝꯅꯣꯗ ꯑꯌꯨꯛ ꯅꯨꯡꯊꯟꯗꯗꯤ ꯒ꯭ꯌꯥꯟ ꯇꯥꯔꯤ
ꯀꯅꯥ
ꯗꯤꯟꯗꯅꯦ ꯒꯌꯥꯟ ꯇꯥꯗꯔ꯭ꯤꯁꯦ
ꯑꯣ ꯅꯨꯃꯤꯗꯥ ꯅꯨꯃꯤꯗꯥꯡ ꯈꯔ ꯇꯧꯕ꯭ꯔꯥ
ꯅꯨꯃꯤꯗꯥꯡꯅ ꯃꯩ ꯆꯠꯄꯤ
ꯑꯦ ꯀꯩꯁꯨ ꯀꯥꯏꯗꯦ ꯋꯥꯔꯨꯕꯩꯅꯤ ꯋꯔꯨꯕꯕꯨ ꯀꯩꯅꯣꯅꯦ ꯇꯧ ꯈꯔ ꯇꯧꯗꯔ꯭ꯗꯤ
ꯅꯨꯡꯇꯤꯒꯤ ꯇꯧꯁꯤꯜꯂꯀꯥꯟ ꯋꯥꯊꯤ ꯇꯥꯏꯅꯦ ꯌꯨꯝ ꯂꯩꯩ
ꯑꯣ ꯅꯨꯡꯇꯤꯒꯤ ꯇꯧꯔꯨꯔꯕꯣ ꯏꯇꯥꯎꯁꯦ ꯅꯨꯡꯇꯤꯒꯤꯗꯤ ꯇꯧꯕ ꯐꯠꯇꯦ
ꯅꯃꯥꯏꯗꯨ ꯌꯥꯗ꯭ꯔꯦꯅꯦ ꯀꯥꯏꯔꯥ ꯉꯥꯡꯉꯛꯇꯣ
ꯑ ꯑꯩꯁ ꯌꯥꯝꯃ ꯍꯦꯟꯖꯤꯟ ꯂꯨꯔꯕꯅꯤ ꯇꯥꯎꯕ ꯃꯥꯏ ꯃꯥꯏ ꯀꯩꯅꯣ ꯇꯧꯈꯠꯂꯛꯑꯕ ꯑꯩꯁꯦ
ꯑꯩ ꯈꯪꯗꯦꯔꯥ ꯀꯀꯥ ꯃꯥꯂꯦꯗ ꯍꯥꯏꯁꯤꯂꯦꯔꯥ
ꯑꯩꯈꯣꯏ ꯕꯦꯟꯁꯦ ꯀꯀꯥ ꯀꯧꯕꯤ ꯂꯩꯛꯇꯅ ꯑꯩꯈꯣꯏ ꯕꯦꯖ ꯂꯩꯇ꯭ꯔꯣ ꯇꯥꯕ꯭ꯔꯣ ꯍꯜꯂꯣ ꯍꯜꯂꯣ
ꯑꯥꯎ
ꯑꯩꯈꯣꯏ ꯕꯦꯖ ꯂꯩꯇ꯭ꯔꯣ ꯑꯩꯈꯣꯏ ꯑꯩꯈꯣꯏ ꯂꯦꯡꯒꯥ ꯂꯩꯗ꯭ꯔꯣ
ꯑꯥ
ꯑꯗꯨꯅ ꯀꯀꯥ ꯀꯧꯏꯜꯂꯛꯇꯅ ꯑꯁ
ꯀꯔꯝꯕ ꯀꯔ ꯍꯅꯣꯁꯦ ꯐꯨꯗ ꯌꯥꯔꯣꯏꯁꯦ
ꯃꯤꯔ ꯃꯤ ꯅꯨꯄꯤ ꯂꯩꯇ꯭ꯔꯣ ꯑꯩꯈꯣꯏ ꯕꯦꯁꯁꯤ ꯀꯀꯥꯒ ꯀꯧꯏ ꯂꯩ ꯀꯀꯥꯒꯥꯏꯔ
ꯎ ꯃꯥꯏꯗꯨ ꯐꯥꯒꯤꯗꯣꯏꯔ ꯁꯦꯡꯕꯗ
ꯩꯅ ꯀꯒꯥꯥ ꯀꯧ ꯅ ꯍ ꯇꯃꯣ ꯀꯧ ꯅ ꯍ ꯀ
ꯇꯕꯣꯜꯠꯇ ꯇꯥꯔ ꯑꯃ ꯀꯧ ꯌꯦꯔꯤꯦ
ꯏꯂꯝ ꯍ ꯃꯅꯣ ꯀꯥꯀ ꯍꯦꯛꯇ ꯈꯨꯁꯨ ꯂꯗ ꯃꯥꯔ
ꯑꯣꯏꯣꯏ
ꯀꯀꯥ ꯀꯣꯕꯤꯟꯗꯤ ꯕꯔ ꯀꯥꯗ꯭ꯔꯣ
ꯑꯗꯨꯗꯤ
ꯅꯪ ꯅꯨꯄꯤꯡ ꯒꯣꯏꯗ꯭ꯔꯕ ꯅꯨꯄꯤ ꯒꯣꯏꯗ꯭ꯔꯥꯕꯣꯕ
ꯑꯣꯏꯣꯏꯗꯦꯗ ꯚꯥꯏ
ꯀꯩꯗꯧꯕꯩ
ꯑꯁ ꯈꯪꯗꯦ ꯑꯗꯨꯒꯤ ꯁꯕꯖꯦ ꯑꯗꯨ ꯊꯥꯗꯣꯛꯎꯈ꯭ꯔꯦ
ꯁꯥꯗꯤ ꯑꯣꯏꯈꯤꯅꯤꯀꯣ ꯑꯃꯨꯛ
ꯀꯔꯤ ꯑꯣ ꯁꯥꯔꯤꯔꯣ ꯑꯗꯨꯕꯨꯗꯤ ꯁꯣꯏꯗ꯭ꯔꯕꯅꯦꯗꯣ
ꯑꯦ ꯅꯣꯏ ꯀꯩꯅꯣ ꯂꯩ ꯅꯤꯃꯂꯥ ꯍꯥꯏꯗꯥꯏꯅꯦ ꯅꯗꯣ
ꯍꯩ ꯃꯤꯅꯦ ꯆꯔ ꯄ ꯄꯨꯖꯅꯤ ꯄꯤꯖꯅꯤ ꯀꯗ
ꯍꯥꯥ
ꯀꯔ ꯍꯥꯏꯗꯤꯅꯤꯗ ꯔꯪꯣꯁ
ꯀ ꯍꯒꯅ ꯐꯔꯦ ꯑꯣꯏꯗꯥꯏ ꯇꯣ
ꯑꯩ ꯍꯥꯏꯔꯛꯎꯔꯣ
ꯁ ꯆꯥꯏꯗ ꯍꯥꯏꯔꯦ ꯈꯔꯣ ꯌꯥꯗ ꯃꯗꯨ
ꯑ ꯑꯃ ꯑꯃꯛ ꯀꯣꯏꯁꯤꯨ ꯍ ꯀꯦꯅ ꯅꯣꯏ ꯀꯜꯂꯤꯁꯦ ꯀꯂꯦꯖꯇ ꯀꯖꯤ ꯂ
ꯌꯥ ꯃ ꯉ ꯇꯁ ꯍꯥꯏ
ꯃꯌꯥꯝ ꯐꯖꯕꯤ ꯂꯩꯗ꯭ꯔꯣ
ꯑ ꯑꯩꯌꯦ ꯑꯗꯨꯁꯨ ꯀꯩꯗꯧꯒ꯭ꯔꯦ
ꯃꯩꯇꯩ ꯃꯆꯥ ꯌꯥꯎꯗ꯭ꯔꯣ ꯑꯃꯨ
ꯃꯩꯇꯩ ꯃꯆꯥꯗꯤ ꯁꯦꯅꯤꯌꯔ ꯉꯥꯛꯇꯅꯤꯗ
ꯁꯦꯅꯤꯌꯥꯔꯗꯨꯅꯤ ꯑꯩꯅ ꯍꯥꯏꯗꯨꯗꯤ
ꯀꯗꯥꯏꯗꯒꯤꯅꯣꯗ ꯁꯦꯅꯤꯌꯥꯔ ꯁꯤ ꯈꯦꯛ ꯈꯥꯛꯒꯤ ꯁꯦꯅꯤꯌꯔ ꯗꯤ ꯑꯩꯈꯣꯏꯗꯤ ꯆꯍꯤ ꯃꯉꯥꯒꯤ ꯃꯊꯛ ꯅꯠꯇꯦ
ꯇꯥꯕꯔ
ꯆꯥꯡꯉꯛꯇꯔꯤ ꯍꯥ ꯅꯨꯄꯤ ꯑꯃꯠꯇ ꯌꯥꯎꯗꯦ ꯆꯪꯉꯛ ꯑꯁꯨ ꯀꯩꯁꯨ ꯍꯧꯖꯤꯛꯀꯟ ꯅꯨꯄꯤ ꯀꯣꯏꯅꯤꯡꯗꯦ ꯂꯩꯇꯦꯗ ꯍꯥꯏꯗꯤ ꯅꯤꯁꯥꯁꯦ ꯐꯠꯇꯕꯅꯤꯅ ꯍꯌꯦꯡ ꯏꯁꯥ ꯐꯔꯒ ꯀꯣꯏꯔꯒꯦ ꯏꯁꯥꯁꯦ ꯃꯇꯤꯛ ꯆꯥꯕ ꯌꯥꯝ ꯋꯥꯠꯂꯤ ꯍꯧꯖꯤꯛ
ꯍꯣꯏ ꯏꯁꯇꯦꯇꯁꯀ ꯊꯝꯃꯛꯇꯅ ꯥꯗꯥꯛꯇꯔ ꯑꯩꯈꯣꯏ ꯗꯥꯛꯇꯔ
ꯊꯝꯈ꯭ꯔꯕꯣ ꯑꯩ ꯎꯍꯧꯗ꯭ꯔꯦ
ꯊꯝꯈ꯭ꯔꯃꯦ ꯅꯪ ꯌꯦꯡꯅꯕꯒꯤ ꯃꯥꯏ ꯖꯨꯅꯤꯌꯔ
ꯍꯣꯏ ꯑꯗꯨ ꯀꯔꯝ ꯀꯥꯟꯗ ꯊꯝꯈꯤꯕꯅꯣ
ꯃꯃꯥꯡ ꯊꯥꯗꯔ ꯑꯗꯨꯃꯥꯏꯅ ꯊꯝꯈꯤꯕ ꯇꯧꯕꯅꯤ
ꯑꯣ ꯑꯩ ꯎꯗꯤ ꯎꯔꯝꯅꯦ ꯀꯥꯎꯒꯔꯦ ꯈꯪꯗꯦꯗ